ꯍꯜꯂꯣ
ꯑ ꯍꯜꯂꯣ
ꯀꯔꯤ ꯇꯧꯕ꯭ꯔꯣ
ꯑꯗꯨꯝ ꯐꯝꯃꯤ ꯅꯪꯗꯤ ꯍꯜꯂꯣ
ꯍꯜꯂꯣ ꯅꯈꯣꯟ ꯇꯥꯗꯦꯅꯦ
ꯑꯣ ꯅꯦꯠ ꯅꯦꯠꯋꯥꯛꯅ ꯑꯣꯏꯔꯝꯅꯤ ꯀꯩꯗꯧꯔꯤꯅꯣ ꯅꯪꯗꯤ ꯍꯜꯂꯣ
ꯇꯥꯕ꯭ꯔꯣ
ꯑ ꯍꯂꯣ ꯇꯥꯕꯔꯣ ꯇꯥꯗ꯭ꯔ
ꯑ ꯅꯈꯣꯟ ꯈꯤꯇꯪ ꯈꯤꯇꯪ ꯇꯥꯏ
ꯑ ꯅꯦꯠꯋꯥꯛ ꯐꯠꯇꯕꯒꯤꯔꯥ ꯀꯩꯗꯧꯔꯤꯅꯣ
ꯍꯜꯂꯣ